ꯍꯜꯂꯣ ꯇꯥꯏ
ꯇꯥꯔꯕ‌ꯣ
ꯍꯣꯏ ꯇꯥꯔ‌ꯦ
ꯆꯥꯛ ꯆꯔꯥꯕꯨꯛ
ꯑꯁ
ꯑꯁ ꯉꯜꯂ‌ꯦꯍ‌ꯦ
ꯉꯜꯂꯦ ꯈꯣꯏꯗꯤ ꯕꯔꯖꯤꯜ ꯕ꯭ꯔꯥꯖꯤꯜ ꯑꯥ ꯃꯊꯣꯛ ꯄꯨꯒꯤ ꯉꯟꯅ ꯆꯥꯔ‌ꯦ
ꯑꯁ ꯕ꯭ꯔꯖꯤꯜ ꯕ꯭ꯔꯖꯤꯜ ꯉꯥꯏꯕ ꯑꯣꯏꯅ ꯉꯟꯅ ꯆꯥꯔꯦꯕ
ꯍꯥ
ꯑꯁ ꯀꯩ ꯃꯊꯦꯜ ꯇꯧꯔꯒꯦ
ꯉꯁꯤꯗꯤ ꯉꯥ ꯑꯣꯏꯅ ꯇꯛꯑꯦ
ꯅꯩꯔꯦꯅꯦ ꯂꯧꯈꯠꯄ ꯑꯗꯨꯝ ꯂꯧꯈꯠꯂꯝꯃꯅꯤ ꯑꯗꯨꯗꯤ
ꯎꯝ ꯑꯁ ꯈꯔꯗꯤ ꯍꯣꯏ ꯇꯧ ꯇꯧꯈ꯭ꯔꯦꯅꯦ
ꯃꯍꯥꯎ ꯃꯍꯥꯎ ꯐꯖꯅ ꯐꯪꯉꯝꯕꯅꯦ ꯑꯦ ꯊꯣꯡ ꯍꯧꯗ꯭ꯔꯤꯗ
ꯍꯣꯏ ꯏꯁ
ꯉꯜꯂꯤ ꯀꯩꯅꯣ ꯉꯜꯂꯤ ꯀꯩꯅꯣ ꯄꯨꯡ ꯕꯥꯔꯣ ꯇꯥꯗ꯭ꯔꯤ ꯀꯩꯅꯣ
ꯅꯤꯄꯥꯟ ꯈꯛ ꯉꯥꯏꯔꯤ ꯍꯣꯏ ꯄꯨꯡꯕꯨꯗꯤ
ꯕꯣꯜ ꯕꯣꯜ ꯂꯩꯕꯁꯨ ꯄꯨꯡ ꯀꯌꯥꯗ ꯂꯩꯒꯦ ꯉꯁꯤꯕꯣ
ꯉꯁꯤ ꯕ‌ꯣꯜꯁꯦ ꯇ꯭ꯨꯋꯦꯜꯞ ꯊꯥꯔꯇꯤ
ꯑꯁ ꯌꯦꯡꯒꯗ꯭ꯔꯣ ꯅꯩꯔꯅꯤ ꯑꯩꯈꯣꯏꯗꯤ ꯉꯝꯗ‌ꯦ
ꯗ‌ꯣ ꯗ‌ꯣꯔꯗꯥ ꯌꯦꯡꯒꯅꯤ ꯉꯁꯤꯗꯤ
ꯕꯔꯖꯤꯜ ꯁꯞꯄꯣꯔꯠ ꯂ‌ꯣ ꯉꯁꯤ ꯂꯩꯍꯧꯗꯧ ꯃꯥꯜꯂꯤꯅꯦ
ꯀꯗꯥꯏ ꯑꯗꯒꯤ ꯂꯩꯍ‌ꯧꯔ‌ꯣꯏꯗ ꯍꯥꯂꯦꯟꯅ ꯂ‌ꯣꯟꯅ ꯀꯞꯀꯅꯤꯁꯦ ꯃꯥ ꯌꯦꯡꯉ‌ꯣꯕ
ꯏꯆꯤꯡꯗ ꯆꯤꯡꯅꯔꯦꯗ ꯂꯩꯍꯧꯗꯧ ꯃꯥꯜꯂꯦꯗ
ꯆꯤꯡꯅꯔꯨꯔꯅꯨꯗ
ꯅꯥꯍꯟꯁꯨ ꯈꯤꯇ ꯉꯥꯏ ꯂꯩꯍꯧꯗꯧꯕ
ꯏꯌꯥꯝꯕ ꯅꯦꯃꯥꯔꯁꯨ ꯉ ꯆꯪꯅꯈ꯭ꯔꯦꯅ ꯀꯩꯅꯣ
ꯑꯝ ꯑꯗꯨ ꯅꯨꯄꯥꯗꯨꯁꯨ ꯆꯪꯗ꯭ꯔꯦꯗ ꯍꯟꯗꯛꯇꯤ ꯃꯥ ꯁꯥꯟꯅꯕ ꯌꯥꯔꯔꯣꯏ ꯍꯥꯏꯔꯦꯗ
ꯉꯁꯤꯒꯤ ꯃꯦꯠꯁꯦ ꯆꯪꯗꯔꯅ‌ꯦ ꯅ꯭ꯌꯨꯁꯇ ꯑꯗꯨꯃꯥꯏꯅ ꯍꯥꯏꯌꯦꯕ ꯀꯣꯆꯇꯅ ꯍꯣꯏ ꯄꯨꯄꯨ ꯀꯦꯟꯁꯨꯂꯇꯤꯝꯇꯅꯪꯀ ꯍꯥꯏꯕꯀꯣ
ꯂꯩꯔꯦꯅꯦ ꯉꯁꯤ ꯌꯥꯎꯔꯒꯗꯤ ꯈꯔ ꯀꯩꯅꯣ ꯇꯧꯔꯅꯤ ꯑꯗꯨ ꯉꯥꯏꯔ ꯌꯦꯡꯃꯤꯟꯅꯗꯕ ꯇ ꯍꯥꯏꯕꯗꯨ ꯇꯥꯔꯦꯅꯦ
ꯑ ꯍꯅ
ꯑꯗꯨꯕꯨ ꯊꯥꯗꯤ ꯊꯥꯖꯗꯦꯅꯦ ꯂꯩꯍꯧꯒꯗꯧ ꯃꯥꯜꯂꯤꯅꯦ ꯍꯟꯗꯛ ꯒꯦꯝꯁꯤ ꯃꯥ ꯉꯁꯤꯅ ꯑꯔꯣꯏꯕ ꯇꯥꯔꯛꯀꯗ꯭ꯔꯥ ꯈꯪꯗꯦꯅꯤ
ꯈꯪ ꯈꯔ ꯌꯦꯡꯉꯁꯤ
ꯑꯜꯂꯦꯟ ꯑꯗꯨꯅ ꯗꯥꯟꯁ ꯑꯃꯨꯛ ꯇꯧꯈꯠꯂꯛꯀꯗꯕ ꯃꯥꯜꯂꯤꯅꯦ ꯅ ꯋꯥꯥꯏꯅ ꯗꯥꯟꯁ ꯊ ꯖꯒꯣꯏꯒꯁꯨ ꯁꯒꯥꯏꯔꯛꯀꯗꯕ ꯃꯥꯜꯂꯦꯅꯦ
ꯎꯝ
ꯃꯥ ꯀꯞꯈ꯭ꯔꯅꯤꯍꯦ ꯉꯁꯤꯗꯤ ꯃꯥ ꯀꯞꯄꯅꯣꯅꯦꯅ
ꯁꯨꯝ ꯌꯦꯡꯉꯛꯄꯗ ꯔꯥꯖꯤꯠꯁꯦ ꯈꯪꯗꯦꯅꯦ ꯊꯥ ꯊꯥꯖꯗꯦꯅꯦ
ꯏꯁꯄꯦꯟ ꯉꯥꯛꯇꯒꯤꯗꯤ ꯍꯦꯟꯅ ꯐꯖꯩꯗ ꯑꯃ ꯑꯣꯏꯅ
ꯈꯪꯗꯦꯗ ꯃꯣꯏ ꯐꯗꯤ ꯐꯖꯩ ꯑꯗꯨꯕꯨ ꯀꯦꯔ ꯂꯧꯥꯎꯗ꯭ꯔꯦꯅꯦ
ꯅꯃꯥꯏꯗ ꯍꯣꯏꯅꯦꯃꯣꯏꯗ
ꯍꯦꯛꯇ ꯏꯁꯇꯥꯔ ꯏꯁꯇꯥꯔ ꯄ꯭ꯂꯦꯌꯔ ꯌꯥꯝꯃꯟꯕꯒꯤꯔ ꯈꯪꯗꯦ
ꯑ ꯕ꯭ꯔꯥꯖꯤꯜ ꯂꯧꯗ꯭ꯔꯗꯤ ꯐ꯭ꯔꯥꯟꯁ ꯀ
ꯐ꯭ꯔꯥꯟꯁꯇ ꯍꯖꯔꯤ ꯐ꯭ꯔꯥꯟꯁ ꯈꯔ ꯆꯤꯡꯅꯩ ꯃꯥꯅ ꯑꯃꯨꯛ ꯍꯟꯗꯛꯁꯦ ꯁꯦꯠꯀꯗ꯭ꯔꯥ ꯈꯪꯗꯦꯅꯦ
ꯎꯝ
ꯐ꯭ꯔꯥꯟꯁ ꯏꯪꯂꯦꯟꯗ ꯑꯗꯨꯝ ꯌꯥꯏꯅꯤꯉ
ꯏꯪꯂꯦꯟꯁ ꯌꯥ ꯍ ꯍꯣꯏ ꯏꯪꯂꯦꯟꯁꯨ ꯉꯝꯗꯧꯕ ꯄ꯭ꯔꯗꯤ ꯃꯥꯅ ꯃꯥꯜꯂꯤ ꯁꯤ ꯃꯦꯠꯁꯦ ꯃꯦꯛꯁꯤꯀꯣꯒ ꯊꯣꯛꯇꯦꯕ
ꯅꯌꯦꯅꯦ
ꯂꯩꯏꯌꯦ ꯍꯔꯤ ꯀꯦꯟꯗꯣ ꯅꯩꯅꯔꯤꯅꯦ
ꯎꯝ ꯃꯥꯅ ꯑꯗꯨꯝ ꯇꯧꯔꯤꯅꯤ
ꯑꯣ
ꯍꯟꯅꯨꯗꯤ ꯍꯟꯅꯨꯔꯦ ꯑꯗꯨꯏꯁꯨ ꯌꯥꯔꯤꯅꯦ
ꯍꯣꯏ ꯌꯥꯔꯤ ꯃꯥ ꯃꯗꯥꯥꯎ ꯂꯩꯅꯦ ꯃꯥꯗꯣ
ꯃꯇꯗꯥꯎ ꯂꯩꯅꯦ ꯅꯍꯥꯟꯁꯨ ꯊꯥꯖꯗꯅ ꯑꯃꯨꯛ ꯆꯜꯂꯦ
ꯍꯣꯏ
ꯑꯩꯗꯤ ꯃꯥ ꯗꯥꯎ ꯂꯩꯇ꯭ꯔꯦꯅ ꯃꯥ ꯊꯣꯛꯈ꯭ꯔꯗꯤ ꯑꯃꯨꯛ ꯑꯃ ꯃꯥꯒꯤ ꯁꯞꯇꯤ ꯁꯤꯜꯂꯗꯤ ꯑꯃꯨꯛ ꯆꯟꯗꯧ ꯃꯥꯜꯂꯦꯅ ꯈꯜꯂꯨꯔꯦ ꯑꯗꯨꯒ ꯃꯥ ꯊꯣꯛꯇꯕꯤꯗ ꯑꯗꯨꯝ ꯁꯥꯟꯅꯔꯒ ꯂꯥꯁꯇ ꯃꯥ ꯑꯣꯏꯅ ꯆꯜꯂꯦꯅꯦ
ꯁ ꯃꯦꯃ ꯍꯔ ꯃ ꯃꯥ
ꯎ
ꯑꯗꯨ
ꯀꯔꯥꯏ ꯆꯠꯂꯨꯒꯦ ꯉꯁꯤꯕꯨꯣ
ꯑꯁ ꯏꯗꯤ ꯁꯟꯗꯦꯅ ꯂꯩꯀꯥꯥꯏꯗ ꯃ ꯑꯣꯏꯔꯦ ꯃ
ꯍꯩ ꯔꯥꯒꯨꯝꯕ ꯂꯩꯇ꯭ꯔꯣꯅꯦ ꯍꯩ ꯔꯥ ꯆꯥꯗ꯭ꯔꯣ ꯍꯟꯗꯛ ꯀꯩꯅꯣ ꯌꯥꯝ ꯊꯣꯛꯄ ꯃꯇꯝꯅꯤꯅꯦꯩꯅ ꯏꯧ ꯌꯥꯝ ꯊꯣꯛꯄ ꯃꯇꯝꯅꯤꯅꯦ
ꯍꯩꯁꯦ ꯍꯩꯁꯦ ꯀꯌꯥꯝ ꯄꯥꯝꯃꯤ
ꯍꯩ ꯈꯔꯌꯝ ꯈꯔꯌꯝ ꯆꯥꯒꯗꯕꯅꯤ ꯍꯩ ꯆꯥꯗ꯭ꯔꯗꯤ ꯌꯥꯔꯣꯏꯅꯦ ꯏꯁꯥꯁꯦ ꯁꯦꯡꯉꯣꯏꯅꯦ
ꯍꯣꯏꯅꯦ ꯃꯥꯅꯦ ꯍꯣꯏ ꯆꯨꯝꯃꯤ ꯆꯨꯝꯃꯤꯗꯨꯗꯤ
ꯑꯩꯁꯦ ꯈꯔ ꯈꯔ ꯆꯥꯒꯗꯕꯅꯤꯅꯦ
ꯑꯩꯁꯦ ꯑꯗꯨꯃꯥꯏꯅ ꯇꯧꯒꯀꯣ ꯗꯔꯤ ꯗ꯭ꯔꯤꯡꯁꯦ
ꯆꯥꯒꯗꯕꯅꯤ ꯆꯥꯅꯤꯡꯗ꯭ꯔꯁꯨ ꯈꯖꯤꯛ ꯈꯖꯤꯛꯇꯤ ꯑꯗꯨꯝ ꯆꯥꯒꯗꯕꯅꯤ ꯏꯁꯥꯥ ꯁꯦꯡꯉꯤꯅꯤ ꯀꯩꯅꯣ
ꯍꯩꯅꯧꯗꯤ ꯄꯟꯕꯅꯦ
ꯍꯩꯅꯧꯗꯤ ꯇꯤꯟ ꯆꯥꯗꯗꯤ ꯑꯗꯨꯝ ꯌꯥꯔꯦ ꯇꯤꯟ ꯆꯥꯔꯗꯤ ꯂꯩꯇ ꯍꯦ
ꯁꯦꯡꯋꯥ ꯍꯥꯏꯁꯦ ꯃꯦꯡꯒꯣ ꯄꯥꯝꯕꯤꯁꯤꯡꯁꯤ ꯌꯥꯗꯧꯏꯅꯦ ꯍꯅꯥꯎ ꯄꯥꯝꯕꯤꯁꯤꯡꯁꯦ
ꯇꯤꯟ ꯌꯥꯝ ꯆꯥꯏꯀꯣ ꯆꯤꯡꯒꯤꯁꯤꯡ ꯇꯤꯟ ꯌꯥꯝ ꯆꯥꯕꯅꯤꯅ ꯌꯥꯗꯕꯅꯤꯅꯦ ꯆꯤꯡꯅ ꯄꯥ ꯇꯝꯄꯥꯛꯀꯤꯁꯤꯅ ꯈꯔ ꯆꯤꯟ ꯆꯥꯕ ꯈꯔ ꯐꯩꯅꯦ
ꯈꯣꯢꯔꯣꯝꯗꯤ ꯌꯥꯗꯦꯗ
ꯀꯃꯥꯏꯅ ꯇꯧꯔꯤꯅꯣ ꯈꯪꯗꯦ ꯃꯩ ꯂꯥꯛꯇ꯭ꯔꯣ ꯉꯁꯤꯕꯣ
ꯃꯩ ꯂꯛꯑꯦ ꯈꯣꯏꯗꯤ
ꯃꯩ ꯂꯥꯛꯑꯗꯤ ꯅꯨꯡꯉꯥꯏꯕꯗꯤ ꯑꯗꯨꯝ ꯃꯩ ꯂꯥꯛꯑꯗꯤ ꯑꯗꯨꯝ ꯅꯨꯡꯉꯥꯏꯔ ꯀꯩꯅꯣ ꯃꯩ ꯂꯥꯛꯇꯗꯤ ꯑꯁ ꯂꯩꯐꯝ ꯆꯥꯐꯝ ꯈꯪꯗꯦ ꯀꯩꯅꯣ
ꯃꯥꯏ ꯂꯥꯛ꯭ꯔꯗꯤ ꯗꯔꯛ ꯑꯦꯁꯅꯤ ꯀꯩꯅꯣ ꯏꯁꯣꯟ ꯑꯦꯁ
ꯎꯝ ꯑꯂꯤꯃꯦꯟꯗ ꯃꯨꯛ ꯑꯣꯜꯂꯅꯤꯕ ꯑ
ꯅꯨꯡꯇꯤꯒꯤ ꯐꯣꯟ ꯄꯥꯏꯔ ꯐꯣꯟ ꯌꯦꯡꯉꯒ ꯂꯩ ꯇ꯭ꯔꯤ ꯂꯩꯗꯤ ꯅꯪ ꯀꯃꯥꯏꯅ ꯇꯧꯅꯤ
ꯏꯃꯐꯎꯗ ꯐꯣꯟ ꯆꯥꯔꯖꯔꯁꯦ ꯊꯤꯜꯂ ꯊꯤꯜꯂ ꯑꯗꯨꯝ ꯂꯁꯤꯟꯅꯔꯅꯤꯅ
ꯅꯠꯇꯗꯤ ꯎꯄꯥꯏ ꯂꯩꯇ꯭ꯔꯦꯅꯦ
ꯎꯄꯥꯏ ꯂꯩꯇ꯭ꯔꯦ ꯑꯩꯈꯣꯏꯒꯤ ꯖꯦꯅꯦꯔꯦꯁꯟꯁꯦ ꯐꯖꯔꯤ
ꯐꯣꯟꯅ ꯐꯣꯟꯅ ꯂꯨꯔꯦꯅꯦ ꯍꯧꯖꯤꯛꯀꯥꯟꯁꯤꯗꯤ
ꯄꯩꯁꯥ ꯂꯩꯇ꯭ꯔꯔꯤ ꯀꯥꯟꯅꯀꯣ ꯐꯣꯟꯗ ꯍꯦꯛꯇ ꯌꯥꯗꯕ ꯒ ꯀꯃꯥꯏ
ꯅꯦꯠꯀ ꯄꯤꯗꯗꯤ ꯍꯦꯛꯇꯪ ꯉꯥꯎꯈꯠꯂꯛꯏꯦ ꯀꯩꯅꯣ ꯅꯨꯃꯤꯠ ꯃꯔꯤꯅꯤꯃꯒ ꯃꯥꯅꯤꯅꯦ ꯊꯤꯡꯅꯤ ꯍꯥꯏꯕꯗꯨꯗꯕ ꯂꯣꯏꯔꯦꯅꯦ
ꯑꯁ ꯂꯣꯢꯔꯦ
ꯂꯩꯐꯝ ꯆꯥꯐꯝ ꯈꯪꯗꯦ
ꯎꯝ ꯍꯣꯏ ꯈꯪꯗ ꯃꯗꯨꯒꯤ ꯄꯥꯎꯗ ꯍꯥꯟꯅ ꯐꯪꯈ꯭ꯔꯗꯤ ꯐꯕꯀꯣ ꯈꯨꯗꯛꯇ ꯑꯗꯨꯃꯥꯏꯅ ꯊꯤꯡꯕꯗꯗꯤ ꯑꯗꯨꯃꯥꯏꯅ ꯊꯤꯡꯈ꯭ꯔꯅꯤ ꯑꯗꯨꯃꯥꯏꯅ ꯍꯥꯏꯔꯗꯤ ꯐ꯭ꯂꯤꯝ ꯀꯔꯤ ꯀꯔꯥꯗꯣ ꯃꯨꯕꯤꯁ ꯇꯔꯥ ꯀꯨꯟ ꯗꯗꯥꯎꯟꯂꯣꯗ ꯇꯧ
ꯑꯗꯨ ꯑꯗꯨ ꯅꯠꯇꯔꯗꯤ ꯎꯄꯥꯏ ꯂꯩꯗꯦꯅꯦ ꯍꯥꯟꯅ ꯄꯥꯎ ꯐꯪꯉꯒꯗꯤ ꯒꯦꯝ ꯗꯥꯎꯟꯂꯣꯗ ꯇꯧ ꯌꯥꯏ ꯀꯔꯤ ꯇꯧꯕ ꯌꯥꯏ ꯑꯗꯨꯒ ꯒꯦꯝꯒꯨꯝꯕ ꯁꯥꯟꯅꯈ꯭ꯔꯦꯅ ꯇꯧꯔꯝꯃꯒ ꯑꯃꯨꯛ ꯑꯟꯢꯟꯁꯇꯣꯜ ꯇꯧꯔꯝꯕ ꯃꯌꯥꯝꯗꯣ ꯑꯃꯨꯛ ꯗꯥꯎꯟꯂꯣꯗ ꯇꯧꯔꯝꯕꯁꯨ ꯌꯥꯏ ꯑꯗꯨ ꯅꯠꯇ꯭ꯔꯗꯤ ꯎꯄꯥꯢ ꯎꯄꯥꯏ ꯂꯩꯇꯦꯅꯦ ꯈꯨꯗꯛꯇꯒ ꯊꯤꯡꯒꯤꯔꯗꯤ ꯎꯄꯥꯏ ꯁꯨꯡꯂꯩ ꯂꯩꯇꯕꯒꯤ ꯐꯤꯕꯝꯅꯦꯕ
ꯃꯔꯔ ꯑꯩꯈꯣꯏꯒꯤ ꯖꯦꯅꯦꯔꯦꯁꯟꯁꯤ ꯌꯥꯗ꯭ꯔꯦ
ꯃꯔꯔꯣꯝꯗꯗꯤ ꯖꯥꯝ ꯖꯝ ꯖꯥꯝ ꯄꯥꯝꯕꯤꯒ ꯍꯧꯗ꯭ꯔꯣ
ꯍꯥꯎꯗꯗꯖꯝꯗꯤ
ꯖꯥꯝ ꯃꯇꯝꯅꯤꯅꯦ ꯍꯧꯖꯤꯛ ꯖꯥꯝꯁꯦ ꯌꯥꯝ ꯁꯤꯠꯂꯦꯅꯦ ꯖꯥꯝꯁ ꯌꯥꯝ ꯐꯕꯅꯤꯅꯦ
ꯖꯥꯝ ꯍꯥꯏꯕꯁꯦ ꯑꯩ ꯐꯦꯃꯤꯂꯤꯌꯔ ꯑꯣꯏꯗꯤꯅꯦ ꯀ꯭ꯔꯔꯤꯗꯣ ꯀꯔꯝꯝꯕ ꯍꯥꯏꯔꯛꯑꯣ
ꯖꯃꯨꯟꯗ ꯖꯃꯨꯟꯖꯥꯝ ꯕ꯭ꯂꯦꯛ ꯀꯂꯔ꯭ꯂ ꯕ ꯭ꯂꯨ ꯭ꯂꯨ
ꯑꯦ ꯑꯣꯣ ꯈꯉꯦ ꯈꯉꯦ ꯃꯗꯨ ꯖꯥꯝ ꯀꯥꯎ ꯉꯕ꯭ꯔꯣ
ꯖꯝ ꯀꯥꯑꯣꯕꯅꯤꯅꯦ
ꯃ ꯇꯨ ꯆ ꯔꯕꯒꯥꯟꯗ ꯀꯩꯅꯣ ꯃꯜꯦ ꯇꯛꯔꯤ ꯀꯥꯗ ꯃ ꯄꯥꯛꯒꯟꯕꯗꯣ ꯃꯆꯨꯗꯣ ꯑꯥ ꯑꯥ ꯎ ꯍꯣꯏ ꯍꯣꯏ ꯍꯣꯏ
ꯗꯥꯌꯦꯦꯇꯤꯤꯁ ꯄꯦꯁꯦꯟ ꯌ ꯌꯥꯝ
ꯎꯝ ꯃꯌꯥꯝꯡꯒꯤ ꯂꯣꯝꯗ ꯀꯔꯤꯔꯥ ꯖꯃꯣꯟ ꯍꯥꯏꯔꯤ ꯑꯣꯇꯔ ꯑꯗꯨꯗꯣ ꯍꯣꯏ ꯍꯣꯏ ꯃꯤꯌꯥꯡꯁꯦ ꯌꯥꯝ ꯆꯒꯟꯕꯅꯦ
ꯃꯌꯥꯡ ꯌꯥꯝ ꯆꯥꯥꯟꯕꯅꯦꯗꯣꯏ ꯃꯌꯥꯡꯁꯤ ꯐꯖ
ꯑꯁ ꯆ ꯆ ꯋꯥꯅꯤ ꯃꯣꯏꯗꯤ ꯈꯔꯣꯃꯗꯤ ꯌꯥꯝꯗꯦꯅꯦꯕ ꯑꯗꯨ ꯄꯥꯝꯕꯤꯗꯣ ꯑꯣ ꯈꯔꯗꯗꯤ ꯌꯥꯝꯗꯦꯕ ꯑꯗꯨ
ꯆꯤꯡꯂꯣꯝꯗ ꯈꯪꯗꯦꯅꯦ ꯀꯃꯥꯏꯅ ꯇꯧꯔꯤꯅꯣ ꯌꯥꯝ ꯄꯥꯝꯕꯤꯁꯤ ꯀꯌꯥ ꯎꯗꯦ ꯑꯁ ꯏꯝꯐꯥꯜ ꯃꯅꯨꯡꯁꯤꯗꯤ ꯄꯩꯔꯦꯍꯦ ꯆꯠꯄ ꯈꯨꯗꯤꯡ ꯑꯗꯨꯝ ꯂꯩꯕꯅꯦ
ꯑꯣ ꯑꯩꯈꯣꯏ ꯄꯤꯛꯔꯤꯉꯩ ꯑꯗꯨꯗꯤ ꯀꯣꯠꯇꯣꯔꯦꯗ ꯃꯄꯥꯟꯗ ꯑꯗꯨꯃꯥꯏꯅ ꯍꯧꯋꯦꯕ ꯑꯗꯨꯗꯣ ꯍꯦꯛ ꯍꯦꯛ ꯍꯦꯛ ꯉꯨꯝꯗ꯭ꯔꯒ ꯑꯗꯨꯃꯥꯏꯅ ꯆ ꯑꯗꯨꯃꯥꯏꯅ ꯆꯠꯄꯅꯦꯕ ꯑ ꯀꯥꯗꯤ ꯑꯣ ꯎꯗꯔꯗ
ꯆꯤꯡꯗ ꯀꯌꯥ ꯎꯗꯦꯅꯤ ꯍꯣꯏꯁꯦꯡꯕꯩ ꯑꯁ ꯑꯁꯤꯗꯗꯤ ꯐꯖꯅ ꯌꯣꯜꯜꯂꯤꯦ ꯌꯣꯜꯂꯒꯁꯨ ꯑꯗꯨꯝ ꯐꯖꯅ ꯁꯤꯠꯄꯅꯦ ꯑꯗꯨꯅ ꯃꯌꯥꯡꯒ ꯀꯥꯡꯕꯨꯗ ꯐꯖꯅ ꯂꯩꯕꯅꯦ ꯃꯣꯏꯁꯦ ꯒ꯭ꯂꯥꯁꯇ ꯂꯨꯄꯥ ꯇꯔꯥ ꯇꯔꯥ ꯇꯔꯥꯒ ꯌꯣꯜꯂꯅꯤ
ꯑꯣ
ꯉꯁꯤꯁꯨ ꯍꯦꯛꯄ ꯆꯠꯂꯦ ꯎꯒ ꯑꯃ ꯇꯟꯗꯅ ꯑꯉꯥꯡꯁꯤꯡ ꯀꯥꯕꯁꯤꯡꯗꯨꯗ ꯈꯔ ꯍꯦꯜꯂꯛꯑꯣ ꯍꯥꯏꯔꯒ ꯈꯖꯤꯛꯇꯪ ꯍꯦꯠꯂꯛꯑꯦ ꯆꯥ ꯆꯠꯄ ꯉꯁꯤꯕꯣ
ꯆꯥꯔꯆ ꯖꯤꯔꯝꯅꯤꯅ ꯆ ꯃꯣꯂꯤ ꯃꯒꯔ ꯀꯔꯤꯔ ꯍꯔ ꯍꯔ ꯃꯍꯥꯗꯦꯁ ꯍꯣꯏ ꯍꯔ ꯍꯔ ꯃꯍꯥꯗꯦꯁꯅꯦꯟꯗ ꯀ ꯆ ꯆ ꯆꯗ꯭ꯔ
ꯍꯧꯖꯤꯛꯀꯥꯟꯁꯤ ꯆꯥꯔꯖ ꯆꯠꯄ ꯐꯪꯗꯕꯅ ꯑꯅꯝꯕ ꯑꯣꯏꯔꯕꯅꯤꯍ
ꯑꯁ ꯐꯔꯛꯛꯇ ꯀꯣꯂꯥ
ꯀꯠꯊꯠꯂꫭ ꯂꯣꯏꯗꯧꫪ ꯕꯅꯤꯗ ꯃꯇꯝꯒꯁꯦ ꯍꯧꯖꯤꯛ ꯃꯇꯝ ꯌꯥꯝ ꯐꯠꯇꯕ ꯃꯇꯝꯅꯤꯅ ꯆꯔꯖꯀꯁꯦ ꯆꯥꯔꯖ ꯆꯞꯅꯤꯡꯉꯁꯨ ꯑꯌꯨꯛꯇ ꯍꯧꯒꯠꯄ ꯉꯝꯗ꯭ꯔꯦ ꯕꯣꯜ ꯌꯦꯡꯉꯨꯕꯒꯤ ꯃꯁꯤꯒꯤ ꯋꯥꯔꯜ ꯀꯞꯁꯦ ꯌꯥꯝ ꯊꯨꯅ ꯂꯣꯏꯈ꯭ꯔꯗꯤ ꯐꯔꯗꯕꯅꯤ
ꯃꯤꯠꯀ ꯂꫭꯏꯅ ꯀꯨꯛ
ꯅꯨꯡꯗꯥꯡ ꯍꯥꯏꯔꯦ ꯄꯨꯡ ꯕꯥꯔꯣ ꯑꯃ ꯑꯅꯤ ꯑꯗꯨꯋꯥꯏꯗ ꯕꯣꯜ ꯂꯥꯛꯑꯦ ꯀꯔꯥꯏꯗꯩ ꯀꯅꯥꯅꯣ ꯌꯦꯡꯉꯝꯗꯣꯏꯅꯣꯅꯦ ꯌꯥꯗ꯭ꫪ‌ꯦꯅ‌ꯦ ꯃꯦꯠꯁ ꯑꯃꯈꯛꯇꯪ ꯑꯗꯨꯃꯥꯏꯅ ꯂꯥꯛꯑꯒ ꯑꯌꯨꯛꯇꯥꯒꯨꯝꯕ ꯂꯥꯛꯑꯗꯤ ꯑꯃꯔ‌ꯣꯝꯗ ꯐꯩ ꯑꯗꯨꯁꯨ ꯅꯠꯇꯦ ꯄꯨꯡ ꯑꯍꯨꯝꯗ ꯑꯃꯨꯛ ꯑꯍꯨꯝ ꯃꯈꯥꯏꯗ ꯑꯃꯨꯛ ꯃꯉꯥ ꯃꯈꯥꯏꯗ ꯑꯃꯨꯛ ꯇꯨꯝꯕꯒꯤ ꯃꯇꯝ ꯂꯩꯇꯦꯅꯦ ꯑꯩꯈꯣꯏꯒꯤꯗꯤ
ꯑꯝ ꯀꯥꯅꯅꫭ ꯀꯗꯥꯅꫭꯛ ꯁꯤꯛꯁꯇꯤꯟꯖ‌ꯦ ꯃꯣꯏꯒꯤ ꯑꯁ ꯇꯥꯏꯝꯖ‌ꯦ ꯃꯑꯣꯡ ꯇꯥꯗ‌‌ꯦꯗ
ꯃꯑꯣꯡ ꯌꯥꯝ ꯇꯥꯗꯦ ꯑꯥꯔꯖꯦꯟꯇꯤꯅꯥꯒꯤ ꯈꯛꯇꯪ ꯌꯦꯡꯕ ꯌꯥꯏ
ꯎꯝ ꯇꯦꯟ ꯊꯥꯔꯇꯤꯗꫭ ꯇꯦꯟ ꯇ‌ꯦꯟ ꯊꯥꯔꯇꯤꯅ ꯆꯞ ꯆꯥꯅ ꯕꯦꯁ
ꯇꯦꯟ ꯊꯥꯔꯇꯤ ꯍꯣꯏ ꯑꯗꯨꯃꯥꯏꯅꯅ ꯆꯞ ꯆꯥꯏ ꯄꯟꯗ‌ꯣ ꯃꯦꯁ ꯁ‌ꯦ ꯌꯥꯝꯗꯕꯅꯤꯅ ꯃꯣꯏꯁꯦ ꯈꯤꯇꯪ ꯈꯤꯇꯪ ꯃꯣꯏꯒꯤ ꯃꯣꯏꯔꯣꯝꯗꯣ ꯈꯤꯇꯪ ꯈꯤꯇꯪ ꯉꯟꯅ ꯇꯧꯔꯒ ꯇꯦꯟ ꯊꯥꯔꯇꯤ ꯑꯗꯨꯋꯥꯏꯗ ꯁꯥꯟꯅꯒꯦꯗꯤ ꯂꯩꯇꯦꯅꯦ ꯈꯪꯗ‌ꯦꯅ‌ꯦ ꯕꯥꯔꯣ ꯃꯈꯥꯏꯒ ꯑꯍꯨꯝ ꯃꯈꯥꯏꯒꯤꯁꯤ ꯑꯩꯈꯣꯏꯒꯤꯖꯤ ꯐꯥꯔꯛ ꯌꯥꯝ ꯇꯥꯕ ꯃꯇꯝꯅꯤꯅꯦ
ꯑꯁ ꯐꯔꯛ ꯇꯥꯏ
ꯑꯗꯨꯏꯗꯣ ꯃꯤꯀꯞ ꯊꯣꯛꯑꯒ ꯌꯦꯡꯉꯦꯁꯨ ꯌꯦꯡꯉꯦ ꯈꯜꯂꯣꯕ ꯌꯦꯡꯐꯝ ꯂꯥꯛꯐꯝ ꯈꯪꯗꯝꯅꯤ ꯇꯨꯝꯅꯤꯡꯕꯅ
ꯑꯁ ꯈꯪꯗ‌ꯦꯗ ꯀꯗꯥꯏꯗꯒꯤ ꯐꯥꯔꯁ ꯂꯩ‌ ꯌꯦꯡꯉꯗ꯭ꯔꯒ ꯇꯨ ꯊꯥꯔꯇꯤ ꯊ꯭ꯔꯤ ꯊꯥꯔꯇꯤꯗ ꯃꯦꯁꯁ‌ꯦ ꯌꯦꯡꯕ
ꯉꯔꯥꯡ ꯅꯨꯡꯗꯥꯡ ꯐꯥꯎꯕꯗ ꯌꯦꯡꯒꯦꯅ ꯌꯦꯡꯉꯨꯔꯦ ꯂꯥꯁꯇꯗꯤ ꯑꯁ ꯇꯨꯝꯅꯤꯡꯉꯛꯄꯅ ꯇꯨꯝꯅꯤꯡꯉꯛꯄꯅ ꯂꯥꯁ ꯗꯗꯤ ꯃꯣꯏ ꯃ‌ꯦꯁꯇꯣ ꯈꯔ ꯐꯤꯡ ꯍꯥꯞꯄꯛꯑꯦꯅꯦ ꯌꯦꯂꯣ ꯀꯥꯔꯠꯀ ꯈꯠꯆꯜꯂꯛꯄꯗꯨꯗ ꯑꯁ ꯏꯁꯥꯁꯦ ꯈꯔ ꯀꯩꯅꯣ ꯇꯧꯔ ꯏꯟꯇꯔꯦꯁ ꯂꯩꯈꯠꯄꯒꯤ ꯃꯦꯁꯁꯦ ꯂꯣꯏꯕ ꯐꯥꯎꯗꯤ ꯅꯝꯐꯨꯗ ꯌꯦꯡꯉꯨꯔꯦ ꯑꯅꯤꯁꯨꯕ ꯃꯦꯠꯁꯇꯨꯗꯤ ꯌꯦꯡ ꯐꯪꯗ꯭ꯔꯦꯗ ꯌꯦꯡꯗ꯭ꯔꯦꯗ
ꯐꯥꯔꯁ ꯄ꯭ꯂꯦꯗꯨ ꯑꯗꯨꯗꯤ ꯌꯦꯡꯍꯧꯋꯦ ꯑꯩꯁꯨ ꯁꯦꯀꯦꯟ ꯄ꯭ꯂꯦꯗꯤ ꯌꯦꯡꯗ‌ꯦ
ꯁꯦꯀꯦꯟ ꯄ꯭ꯂꯦꯗꯨꯗꯤ ꯃꯊꯪ ꯍꯧꯒꯠꯂꯒ ꯑꯃꯨꯛ ꯍꯥꯏꯂꯥꯏꯠꯇ ꯌꯦꯡꯉꯤ
ꯎꯝ ꯐ꯭ꯔꯥꯟꯁ ꯋꯥꯅ ꯉꯝꯒꯤꯗꯀꯣ
ꯐ꯭ꯔꯥꯟꯁꯨ ꯍꫭꯏ ꯆꯟꯕꯒꯤ ꯆꯥꯟꯁꯇꯤ ꯌꯥꯝ ꯐꯪꯉꯦꯕꯀꯣ ꯆꯟꯕ ꯉꯝꯗꯕ ꯃꯣꯏꯖꯨ ꯑꯗꯨꯒ ꯂꯥꯁꯇ ꯄꯦꯅꯥꯜꯇꯤ ꯑꯣꯏꯅ ꯆꯟꯒꯤꯋꯥꯅꯦ ꯄꯦꯅꯥꯜꯇꯤ ꯅꯠꯇꯕꯗꯤ ꯄꯦꯅꯥꯜꯇꯤꯗꯣ ꯐꯪꯉꯝ ꯗꯔꯗꯤ ꯑꯗꯨꯝ ꯃꯣꯏꯁꯨ ꯗ꯭ꯔꯣ ꯆꯠꯈꯤꯅꯤꯕꫭ
ꯄ‌ꯣꯔ‌ꯇꯨꯒꯣꯜꯗꯒꯤ ꯗꯤꯐꯦꯟꯁ ꯈꯛꯇꯕꯨ ꯀꯣꯏꯔꯝꯒꯅꯤꯗ ꯃꫭꯏ
ꯃꯣꯏꯁꯨ ꯑꯦꯇꯦꯝ ꯁꯨꯡꯂꯛ ꯂꯥꯛꯇꯦꯅꯤ
ꯍꯝ
ꯄꯨꯔꯥ ꯑꯦꯇꯦꯝ ꯇꯧꯗꯦꯗ ꯉꯔꯥꯡ ꯃꯣꯏ ꯄꯂ‌ꯦꯗꯨꯝ ꯑ ꯍꯥꯏ ꯂꯥꯏꯠ ꯌꯦꯡꯕꯗꯨꯁꯨ ꯑꯦꯇꯦꯝ ꯑꯃꯈꯛꯇꯤ ꯂꯥꯛꯑꯦ ꯍꯥꯏꯂꯥꯏꯠꯇꯨꯗ ꯃꯣꯏꯒꯤ
ꯐ꯭ꯔꯥꯟꯁꯇꯤ ꯀꯩꯅꯣꯝꯃ ꯋꯥꯔꯜꯗ